ꯍꯂ
ꯑ ꯍꯣ ꯇꯌꯦ ꯇꯌꯦ ꯇꯌꯦꯦ
ꯇꯑꯣ ꯇꯑꯣ
ꯅꯎ ꯆꯕꯣ
ꯇꯨꯡꯃꯤꯗ꯭ꯔꯣ
ꯇꯨꯝꯅꯤꯡꯉꯦ ꯑꯗꯨ ꯑꯣꯏꯅꯁꯨ ꯎꯄꯥꯏ ꯂꯩꯇꯦ ꯅꯧ ꯆꯨꯕꯣꯔꯗ
ꯆꯨꯗꯦ ꯆꯨꯕꯒꯨꯝ ꯇꯥꯕ꯭ꯔꯥ
ꯍꯣꯏ
ꯑꯁ
ꯍꯦꯦꯟ ꯊꯥꯕꯣ
ꯍꯣꯏ
ꯑꯗ ꯏꯅꯤꯕ
ꯀꯨꯞꯇꯔ ꯂꯥꯛꯄꯒꯨꯝ ꯇꯥꯕ꯭ꯔꯥ
ꯃꯨꯊꯜꯂꯨ ꯃꯨꯊꯜꯂꯨ
ꯍꯦꯛ ꯎꯝ ꯑꯩ ꯏꯊꯥꯗ ꯂꯩꯇꯕꯒꯤ ꯍꯥꯏꯕꯗꯤ
ꯅꯪ ꯃꯄꯥꯟꯗ ꯂꯩꯕ꯭ꯔꯣ
ꯑꯣ ꯑ
ꯑꯥ ꯅꯪ ꯃꯄꯥꯟꯗ ꯂꯩꯕ꯭ꯔꯣ
ꯂꯩꯇꯦ
ꯌꯨꯝꯗꯔꯣ?
ꯍꯣꯏ
ꯏꯁ ꯍꯧꯖꯤꯛ ꯍꯧꯖꯤꯛꯇꯤ ꯏꯪꯉꯅꯤꯅ ꯌꯨꯝꯗꯗꯤ
ꯏꯪꯗꯦ ꯁꯥꯕꯒꯤ ꯐꯦꯟꯊꯥꯕꯅꯦ
ꯑꯁ ꯑꯩꯈꯣꯏꯔꯣꯝꯗꯁꯨ ꯑꯗꯨꯝ ꯁꯥꯕ ꯍꯧꯔꯕꯣꯅꯦ ꯐꯦꯟ ꯊꯥꯕ ꯌꯥꯔꯕꯣꯅꯦ ꯍꯧꯖꯤꯛꯐꯥꯎ
ꯅꯣꯏꯗꯗꯤ
ꯏꯁ ꯑꯩꯈꯣꯏ ꯃꯤ ꯌꯥꯝ ꯌꯥꯝꯅ ꯁꯥꯏꯌꯦ
ꯁꯥꯔꯝꯒꯅꯤ ꯍꯣꯏ
ꯑꯩꯗꯤ ꯃꯄꯥꯟꯗ ꯂꯩꯕꯅꯦ
ꯃꯄꯥꯟꯗ ꯂꯩꯕꯁꯤꯡꯗꯤ ꯑꯝ ꯁꯥꯏ ꯁꯥꯏ ꯁꯥꯏꯑꯦ ꯍꯥꯏꯕ ꯋꯥ ꯈꯛꯇꯅꯤ꯫
ꯑꯥ
ꯁꯥꯕꯗꯤ ꯑꯁ ꯉꯝꯗꯦ ꯑꯩꯗꯤ
ꯑꯗꯨꯗꯤ
ꯁꯥꯕꯗꯤ ꯑꯥꯏ ꯈꯥꯡꯕ ꯉꯝꯗꯦ ꯑꯩꯗꯤ
ꯑꯗꯨꯗꯤꯀꯣ
ꯎꯝ
ꯇꯣꯄꯤꯛ ꯑꯃ ꯇꯧꯁꯦ ꯑꯗꯨꯗꯤ ꯅꯪ ꯅꯪꯒꯤ ꯈꯛꯀꯅꯤꯀꯣ ꯄꯥꯔꯁꯅꯦꯜ ꯑꯣꯏꯒꯤꯅꯨ ꯄꯔꯁꯅꯦꯜ ꯑꯣꯏꯗꯣꯏꯅꯦ ꯍꯧꯖꯤꯛ
ꯑꯗꯣ ꯅꯪ ꯅꯪꯉꯣꯟꯗ ꯅꯪ ꯅꯨꯄꯥ ꯄꯥꯝꯕꯁꯦ ꯀꯔꯝꯕ ꯅꯨꯄꯥꯗ ꯄꯥꯝꯕ꯭ꯔꯣ?
ꯍꯥꯏꯕꯗꯤ ꯀꯩ ꯀꯩ ꯃꯇꯦꯡꯗ
ꯅꯨꯄꯥ ꯍꯥꯏꯁꯤꯀꯣ ꯅꯨꯄꯥ ꯅꯪꯅ ꯅꯨꯄꯥ ꯄꯥꯝꯕꯁꯦ ꯀꯔꯝꯕ ꯅꯨꯄꯥ ꯄꯥꯝꯕꯅꯣ
ꯑꯗꯨꯔ
ꯍꯥꯏꯑꯣ ꯑ ꯁꯠ-ꯁꯠ ꯍꯥꯏꯌꯣ
ꯑꯁ ꯈꯪꯗꯦꯗ ꯀꯔꯤ ꯅꯨꯄꯥ ꯍꯥꯏꯁ꯭ꯔꯥ ꯄꯨꯔꯥ ꯖꯦꯟꯇꯜꯃꯦꯟꯠ ꯍꯥꯏꯁ꯭ꯔꯥ ꯌꯥꯝ ꯐꯥꯕ ꯃꯕꯨꯛ ꯃꯕ ꯑꯁꯁ ꯃꯕꯨꯛ ꯌꯥꯝ ꯐꯥꯕ ꯍꯥꯏꯖ꯭ꯔꯥ
ꯃꯕꯨꯛ ꯌꯥꯝ ꯐꯕ ꯄꯨꯛꯆꯦꯜ ꯆꯥꯎꯕ ꯑꯗꯨꯒ
ꯀꯦꯔꯤꯡ ꯂꯩ ꯂꯩꯗꯅ ꯃꯤꯕꯨ ꯂꯨꯅ ꯇꯧꯕꯗꯣ꯫
ꯑꯥ
ꯑꯗꯨꯒ ꯋꯥꯁꯨ ꯐꯖꯅ ꯉꯥꯡꯕꯗꯣ ꯍꯥꯏꯕꯗꯤ ꯅꯨꯡ ꯑꯥꯏ ꯁꯤꯗ ꯂꯣꯏ ꯌꯥꯎꯈ꯭ꯔꯦ
ꯆꯠꯁꯤꯅ ꯑꯗꯨꯗꯤ ꯑꯗꯨꯝ ꯑꯗꯨꯒꯤ ꯇꯣꯛꯈ꯭ꯔꯁꯤꯀꯣ ꯑꯗꯣ ꯃꯔꯝ ꯑꯃꯗ ꯑꯗꯨꯒꯤ ꯃꯥꯒꯤ ꯐꯤꯒꯔꯒꯨꯝꯕ ꯃꯥꯒꯤ ꯏꯁꯇ꯭ꯔꯛꯆꯔ ꯃꯥꯒꯤ ꯂꯁ ꯑꯗꯨꯗꯤ ꯂꯁ ꯁ ꯁ ꯃꯊꯊꯧ ꯇ꯭ꯔꯣ
ꯂꯨꯛꯁꯇꯤ ꯈꯔꯞꯗꯤ ꯆꯪꯒꯅꯤ ꯂꯨꯛꯁꯦ ꯌꯥꯝꯅꯗꯤ ꯅꯠꯇꯦ ꯂꯨꯛꯁꯤꯗꯤ ꯌꯥꯝꯅꯗꯤ ꯌꯦꯡꯗꯦ ꯑꯗꯨ ꯑꯣꯏꯔꯁꯨ ꯃꯕꯨꯛ ꯌꯥꯝ ꯐꯥꯔꯒ ꯀꯔꯤ ꯍꯥꯏꯁꯤꯔꯥ ꯎꯝ ꯑꯗꯨꯝ ꯀꯦꯔꯤꯡ ꯇꯧꯔꯒ ꯌꯥꯝ ꯐꯥꯔꯗꯤ ꯂꯣꯏꯔꯦ ꯑꯗꯨꯒ ꯎꯝ ꯂꯥꯏꯛ ꯕꯥꯗꯤ ꯏꯁꯇ꯭ꯔꯛꯆꯔꯗ ꯌꯦꯡꯉꯗꯤ ꯌꯥ ꯑꯐ ꯀꯣꯔꯁ ꯈꯔ ꯋꯥꯡꯕꯗꯤ ꯄꯥꯝꯃꯦꯗꯅ ꯃꯤ ꯂꯣꯏ ꯅꯠꯇ꯭ꯔꯣ
ꯑꯗꯣ
ꯑꯗꯨꯒ ꯀꯪꯕꯗꯣ ꯌꯥꯝ ꯀꯪꯕꯗꯤ ꯅꯠꯇꯦ ꯄꯤꯇ꯭ꯔꯨꯗꯤꯗꯤ ꯅꯠꯇꯦ ꯑꯗꯨꯝ ꯂꯥꯏꯛ ꯅꯣꯔꯃꯦꯜ ꯕꯣꯗꯤ ꯍꯥꯏꯁꯤ꯭ꯔꯥ ꯅꯣꯏꯕꯁꯨ ꯅꯠꯇꯦ ꯌꯥꯝ ꯑꯪꯕꯁꯨ ꯅꯠꯇꯦ ꯑꯗꯨꯗꯣ
ꯑꯩꯗꯤ
ꯁꯤꯛꯁ ꯄꯦꯛ ꯌꯥꯎꯔꯒꯒ ꯆ
ꯑꯩꯗꯤ ꯆꯥꯟꯁ ꯂꯥꯏꯇꯦꯗ ꯑꯣ ꯑꯗꯨꯣ ꯑꯗꯨ ꯑꯣꯏꯔꯒꯦ ꯍꯥꯏꯗꯤ ꯆꯥꯟꯁ ꯂꯩꯇꯦ
ꯑ ꯑꯥ ꯀꯥꯏ ꯀꯥꯏꯒꯦ ꯃꯥꯡꯈ꯭ꯔꯦ ꯅꯪꯒꯤ ꯆꯥꯟꯁꯤꯤ
ꯑꯩꯗꯤ ꯑꯩꯗꯤ ꯄꯤꯛꯁꯨꯣꯄꯤꯤ
ꯑꯥ
ꯀꯥꯡꯪꯁꯨ ꯀꯪꯉꯦ ꯄꯦꯛꯁꯨ ꯂꯩꯇꯦ ꯑꯗꯨꯒ ꯆꯥꯛꯨ ꯊꯦꯌꯦ
ꯑꯦ ꯑꯗꯨꯒ ꯃꯤꯕꯨ ꯂꯨꯅ ꯇꯧꯗꯦ
ꯃꯤꯕꯨꯗꯤ ꯂꯨꯅꯗꯤ ꯇꯧꯕ ꯉꯝꯃꯦ ꯍꯣꯏ ꯑꯗꯨꯕꯨꯗꯤ ꯑꯦꯛꯁꯦꯞꯁꯟꯅ
ꯑꯗꯨꯒ ꯐꯥꯔꯁ ꯑꯃ ꯀꯣ ꯐꯥꯔꯁ ꯑꯃ ꯌꯥꯝꯅ ꯏꯝꯄꯣꯔꯇꯦꯟ ꯇꯧꯕ ꯌꯨ ꯊꯛꯇꯕ ꯅꯨꯄꯥ
ꯑꯣ ꯑꯗꯨꯕꯨꯗꯤ ꯇꯧꯗꯦ ꯍꯥꯏ
ꯁ ꯃ ꯆꯤꯟꯊꯨ
ꯑꯗꯕꯨꯗꯤ ꯇꯥꯎꯗꯦ
ꯇꯧꯔꯝꯅꯤ ꯇꯧꯔꯝꯅꯤ ꯇꯧꯔꯝꯅꯤ ꯅꯨꯄꯥꯁꯤꯡꯗꯣ ꯑꯩ ꯇꯧꯕꯅꯦ ꯇꯧꯗꯕ ꯑꯗꯣ ꯀꯔꯤ ꯍꯥꯏꯁꯤꯔꯥ ꯎ ꯂꯩꯇꯕꯅꯦ ꯇꯏ
ꯑꯩ ꯑꯩꯒꯤ ꯇꯥꯎꯗꯦ
ꯇꯧꯗꯦ ꯍꯥꯏꯕꯁꯤꯡꯅꯦ ꯌꯥꯝꯅ ꯇꯧꯕꯗꯣ
ꯍꯣꯏ ꯑꯩꯗꯤ ꯇꯧꯑꯣꯦ
ꯎꯝ ꯑꯗꯨꯅꯦꯗ ꯂꯩꯇ꯭ꯔꯦ ꯑꯗꯨꯝ ꯉꯥꯡꯉꯨ ꯇꯧꯔꯒ ꯇꯧꯗꯦ ꯇꯧꯗꯦ ꯍꯥꯏꯔꯒ ꯑꯗꯨꯝ ꯌꯦꯡꯔꯒ ꯑꯗꯨꯝ ꯇꯧꯕꯗꯣ
ꯍꯥꯟꯅꯗꯤ ꯈꯔ ꯈꯔꯕꯨꯗꯤ ꯇꯧꯋꯦ ꯑꯗꯣ ꯍꯧꯖꯤꯛꯄꯨꯗꯤ ꯇꯣꯛꯈ꯭ꯔꯦꯗ
ꯏꯁ ꯇꯧꯔꯝꯃꯣꯏ ꯑꯗꯨ ꯑꯣꯏꯔꯁꯨ ꯀꯟꯇ꯭ꯔꯣꯜ ꯍꯩꯌꯦ ꯍꯥꯏꯕ ꯇꯥꯏꯞꯇꯗ
ꯇꯣꯈꯔꯦ ꯇꯣꯈ꯭ꯔꯦ ꯇꯣꯈꯔꯦ
ꯇꯧꯗꯦ
ꯑꯝ ꯈꯪꯃꯤ ꯌꯥꯝ ꯈꯪꯕꯩ ꯇꯥꯏꯞꯇ ꯉꯥꯡꯉꯦꯅꯦ ꯉꯪꯁꯦ
ꯍꯣꯏ ꯅꯨꯄꯥꯁꯤꯡꯗꯕꯨꯗꯤ ꯌꯥꯝꯅꯗꯤ ꯀꯔꯤ ꯍꯥꯏꯁꯤꯔꯥ ꯈꯪꯉꯦ ꯑꯗꯨꯝ ꯈꯪꯉꯦ ꯀꯔꯤ ꯍꯥꯏꯁꯤꯔꯥ ꯋꯥꯔꯤꯁꯥꯟꯅꯗ꯭ꯔꯁꯨ ꯑꯗꯨꯝ ꯇꯧꯕꯅꯦ
ꯑꯗꯨꯝ ꯌꯦꯡꯉꯀꯥꯟꯗ ꯈꯪꯉꯦꯕ
ꯌꯦꯡꯕꯀꯥꯟꯗ ꯈꯪꯉꯦ ꯍꯥꯏꯕꯗꯤ ꯅꯪꯕꯨ ꯌꯦꯡꯂꯒ ꯈꯪꯕꯗꯤ ꯅꯠꯇꯦ ꯑꯗꯨ ꯑꯣꯏꯔꯁꯨ ꯊꯥꯖꯕ ꯁꯤꯡꯁꯨ ꯑꯗꯨꯝ ꯇꯧꯕꯒꯤ ꯀꯔꯤ ꯍꯥꯏꯁꯦꯔ ꯂꯣꯏꯁꯨ ꯑꯗꯨꯝ ꯇꯧꯔꯝꯅꯤ ꯇꯧꯔꯝꯅꯤ ꯍꯥꯏꯕ ꯅꯠꯇꯦ ꯇꯧꯔꯝꯃꯦ
ꯑꯁ ꯉꯪꯁꯦ ꯅꯪꯁꯦ ꯅꯨꯄꯥ ꯈꯨꯗꯤꯡꯗ ꯄꯨꯔꯥ ꯏꯟꯁꯜꯠꯅꯦ ꯅꯪ ꯍꯥꯏꯔꯤꯁꯦ
ꯑꯁ ꯏꯊꯧ ꯇꯧꯕ ꯅꯠꯇꯦꯍꯦ ꯁꯤꯗꯤ ꯑꯗꯨ ꯐꯕ꯭ꯔꯥ ꯐꯥꯕ꯭ꯔꯥ ꯌꯨꯊꯣꯛꯄꯕꯨ ꯐꯥꯕ꯭ꯔꯥ
ꯐꯠꯇꯦꯗ ꯑꯗꯨ ꯑꯣꯏꯔꯁꯨ ꯑꯁ ꯑꯗꯨꯃꯥꯏꯅ ꯍꯥꯏꯒꯅꯨꯅꯦ
ꯑꯦꯁ ꯊꯃꯣꯏ ꯀꯥꯏꯕ꯭ꯔꯥ
ꯑꯩꯁꯨ ꯊꯃꯣꯏ ꯄꯥꯜꯂꯦ ꯀꯩꯅꯣ
ꯍꯥꯏ ꯏꯁ ꯑꯗꯨꯗꯤ ꯌꯨ ꯊꯥꯛꯄ ꯇꯣꯛꯈ꯭ꯔꯣ ꯑꯗꯨꯗꯤ
ꯑꯩ ꯇꯣꯛ ꯈꯔꯕꯅꯦ ꯑꯁꯦꯡꯕ
ꯑꯥ ꯑꯗꯨꯗꯤ ꯌꯥꯝ ꯐꯥꯔꯝꯅꯤꯍꯦ ꯅꯪꯒꯨꯝꯅ ꯅꯪꯒꯨꯝꯕ ꯐꯪꯂꯣꯏꯅ ꯑꯗꯨꯗꯤ
ꯈꯪꯗꯦꯗ ꯑꯗꯨꯕꯨꯗꯨ ꯑꯩꯁꯦꯀꯣ ꯑꯩꯁꯦꯀꯣ ꯑꯩ ꯋꯥꯃꯥ ꯍꯥꯏꯒꯦꯕꯥ ꯑꯩꯁꯦ ꯁꯛ ꯊꯤꯕꯒꯤꯔꯥ ꯑꯩꯒꯤ ꯄꯥꯔꯁꯅꯦꯂꯤꯇꯤ ꯌꯥꯗꯕꯒꯤꯔꯥ ꯑꯩ ꯀꯦꯔꯦꯛꯇꯔ ꯐꯠꯇꯕꯒꯤꯔ ꯑꯗꯨꯒ ꯑꯩ ꯑꯩꯒꯤ ꯕꯣꯠ ꯉꯥꯏꯈꯣ ꯉꯥꯏꯈꯣ
ꯍꯥꯏꯌꯣ ꯍꯥꯏꯌꯣ
ꯑꯩꯅ ꯍꯥꯏꯕꯁꯦ ꯍꯧꯖꯤꯛ ꯍꯥꯏꯔꯤꯁꯦ ꯑꯁꯦꯡꯕꯅꯦ ꯀꯔꯤꯒꯤꯅꯣ ꯅꯨꯄꯤꯁꯦ ꯈꯪꯉꯦꯅ ꯂꯥꯛ ꯂꯥꯛꯇꯦꯕ
ꯂꯥꯛꯇꯦ
ꯎꯝ
ꯑꯗꯨꯗꯤ ꯅꯪ ꯋꯥ ꯉꯥꯡꯕ ꯍꯩꯇꯕ ꯃꯥꯜꯂꯦ ꯑꯗꯨꯗꯤ ꯍꯥꯏꯇꯕꯒꯤ ꯑꯣꯏꯔꯝꯅꯤ ꯅꯠꯇ꯭ꯔꯒ ꯊꯤ ꯊꯤꯅ ꯔꯦꯁꯄꯦꯛꯀꯤ ꯋꯥ ꯉꯥꯡꯗꯕ ꯃꯥꯜꯂꯦ ꯑꯗꯨꯗꯤ
ꯋꯥ ꯉꯥꯡꯕ ꯍꯥꯏꯇ꯭ꯔꯗꯤ ꯅꯪ ꯅꯪꯉꯣꯟꯗ ꯗꯥꯏꯂꯣꯛ ꯍꯧꯔꯛ
ꯅꯠꯇꯦ ꯅꯠꯇꯦ ꯑꯩꯅ ꯑꯩꯅ ꯑꯩꯅ ꯍꯥꯏꯕꯗꯤꯀꯣ ꯅꯨꯄꯤꯗꯤ ꯁꯛ ꯌꯦꯡꯕꯁꯨ ꯂꯩꯌꯦ ꯌꯦꯡꯗꯕꯁꯨ ꯂꯩꯌꯦ ꯑꯗꯨꯒꯤ ꯂꯥꯏꯛ ꯃꯦꯟꯂꯤ ꯃꯥ ꯒꯤ ꯀꯔꯤ ꯍꯥꯏꯁꯤ꯭ꯔꯥ ꯋꯥ ꯉꯥꯡꯕ ꯇꯥꯏꯞꯇꯀꯣ ꯐꯥꯔꯁ ꯃꯦꯟꯂꯤ ꯑꯗꯨꯗ ꯐꯣꯀꯁ ꯇꯧꯕꯅꯦ ꯍꯥꯏꯕꯗꯤ ꯃꯥꯒꯤ ꯋꯥ ꯉꯥꯡꯕ ꯏꯁꯇꯥꯏꯜꯗꯣ ꯇꯢꯕꯗꯣ ꯑꯣ ꯁꯤ ꯅꯨꯄꯥ ꯐꯩꯌꯦ ꯁꯤ ꯅꯨꯄꯥ ꯐꯠꯇꯦ ꯑꯗꯨꯒꯤ ꯈꯪꯒꯗꯕꯅꯦꯕ
ꯎꯝ
ꯑꯗꯨꯅꯦ ꯃꯥ ꯇꯁꯦꯡꯅ ꯅꯨꯡꯁꯤꯕ꯭ꯔ ꯅꯨꯡꯁꯤꯔꯕ꯭ꯔꯥ ꯑꯗꯨꯝ ꯈꯪꯉꯦꯕ ꯃꯥꯒꯤ ꯑ ꯇꯥꯏꯄꯤꯡ ꯏꯁꯇꯥꯏꯜ ꯍꯥꯏꯁ꯭ꯔꯥ ꯀꯔꯤ ꯍꯥꯏꯁ꯭ꯔꯥ ꯃꯥꯒꯤ ꯋꯥꯅ ꯉꯥꯡꯕ ꯋꯥꯔꯤꯁꯤꯡꯗꯣ
ꯎꯝ
ꯈꯪꯅꯤ ꯅꯨꯄꯤꯅ ꯐꯖꯅ ꯔꯤꯄ꯭ꯂꯥꯏ ꯇꯧꯔꯁꯨ ꯇꯧꯗ꯭ꯔꯁꯨ ꯅꯨꯄꯥꯅ ꯀ꯭ꯔꯔꯤ ꯍꯥꯏꯁꯤꯔꯥ ꯋꯥ ꯉꯥꯡꯕꯗꯣ ꯑꯗꯨꯗ ꯂꯣꯢ ꯌꯥꯎꯢ ꯈꯪꯉꯤꯀꯣ
ꯈꯪꯉꯤ ꯈꯪꯉꯤ ꯈꯪꯉꯤ ꯑꯗꯨ ꯑꯗꯨꯗꯤ ꯑꯩꯁꯦ ꯈꯔꯞ ꯄꯔꯁꯅꯦꯂꯤꯇꯤ ꯐ ꯐꯅꯤꯡ ꯉꯥꯢ ꯇꯧꯕ ꯃꯊꯧ ꯇꯥꯢ
ꯅꯪ ꯑꯗꯨ ꯅꯨꯄꯤꯗꯣ ꯅꯪ ꯄꯥꯝꯃꯦ ꯍꯥꯏꯔꯒ ꯃꯥꯕꯨ ꯆꯦꯠ ꯇꯧ ꯇꯧꯔꯒ ꯃꯥ ꯐꯖꯅ ꯔꯤꯄ꯭ꯂꯥꯏ ꯇꯧꯗ꯭ꯔꯁꯨ ꯃꯠ ꯇꯧꯗꯦ ꯍꯥꯏꯔꯒ ꯅꯪ ꯅꯨꯄꯥ ꯑꯇꯣꯞꯄ ꯊꯤꯔꯒ ꯇꯧꯕꯗꯣ ꯑꯗꯨꯗꯨꯅꯦ ꯅꯨꯄꯤꯅ ꯈ꯭ꯋꯥꯏꯗꯒꯤ ꯄꯥꯝꯗꯕꯗꯣ ꯄꯥꯝꯗꯕ ꯅꯪ ꯃꯥꯕꯨ ꯄꯥꯝꯃꯦ ꯍꯥꯏꯔꯗꯤ ꯃꯥ ꯌꯥꯗ꯭ꯔꯐꯥꯎ ꯑꯗꯨꯝ ꯍꯟꯖꯤꯟ ꯍꯟꯖꯤꯟ ꯇꯧꯔꯒ ꯅꯪꯁꯨ ꯈꯪꯅꯤꯡꯅꯤꯗꯅ ꯍꯥꯏꯕꯗꯤ ꯃꯥꯁꯦ ꯑꯁ ꯑꯩ ꯌꯥꯝꯅ ꯍꯥꯏꯔꯁꯨ ꯃꯥ ꯌꯥꯒꯗꯕ ꯃꯥꯟꯗꯦ ꯁꯨꯛꯌꯥ ꯌꯥꯔꯔꯣꯏ ꯍꯥꯏꯕ ꯅꯪ ꯅꯁꯥꯅ ꯑꯗꯨꯝ ꯈꯪꯅꯦꯕ ꯃꯥꯒꯤ ꯂꯥꯏꯀꯔꯤꯍꯖ ꯈꯗ ꯅꯨꯄꯤꯒꯤ ꯔꯤꯄ꯭ꯂꯥꯏꯗꯨꯁꯨ ꯅꯪ ꯈꯪꯅꯤꯕ ꯑꯗꯨꯒꯤ
ꯇꯦꯛꯞꯁꯤ ꯌꯥꯝ ꯐꯪꯉꯤꯍ
ꯑꯗꯨꯒꯤ ꯍꯦꯛ ꯅꯪꯗꯣ ꯅꯨꯄꯤ ꯇ꯭ꯔꯦꯍꯖꯔ ꯑꯗꯨꯝ ꯄ꯭ꯂꯦꯐꯨ ꯇꯥꯏꯞꯇ ꯑꯗꯨꯝ ꯇꯧꯕ ꯌꯥꯔꯦ ꯅꯪꯅ ꯄꯥꯝꯕ ꯅꯨꯄꯤꯗ ꯑꯗꯨꯝ ꯐꯣꯀꯥꯁ ꯄꯥꯝꯅꯗꯤ ꯍꯥꯏꯕꯅꯤ ꯄꯥꯝꯗ꯭ꯔꯗꯤ ꯌꯥ ꯑꯗꯨꯝ ꯇꯣꯛꯈ꯭ꯔꯣ ꯐ꯭ꯂꯔꯀꯤ ꯇꯧꯔꯒ ꯑꯗꯨꯝ ꯇꯧꯋ
ꯎꯝ
ꯑꯗꯨꯗ ꯋꯥ ꯂꯩꯇ꯭ꯔꯦ
ꯑꯝꯐꯅꯦ ꯅꯪꯅ ꯅꯪꯅ ꯇꯤꯞꯁꯤ ꯑꯐ
ꯎꯝ